ꯍꯜꯂꯣ ꯕ꯭ꯔꯣ
ꯑꯣ ꯕ꯭ꯔꯣ ꯊꯕꯛ ꯂꯣꯏꯔꯕꯣ
ꯍꯣꯏ ꯊꯕꯛ ꯂꯣꯏꯔꯦ ꯂꯣꯏꯔꯒ ꯆꯠꯂꯤꯌꯦ
ꯑꯣ ꯀꯩꯅꯣꯔꯥ ꯑ ꯀꯔꯤ
ꯍꯩꯅꯧ ꯍꯦꯛꯑꯒ ꯆꯥꯛ ꯆꯥ ꯇꯣꯛꯑꯒ ꯗꯥꯏꯖꯦꯁꯟꯒꯤ ꯆꯥꯒꯦꯅ ꯍꯩꯅꯧ ꯄꯥꯏꯔꯒ ꯂꯝꯕꯤꯗ ꯀꯟꯅ ꯆꯠꯂꯤ
ꯑꯣ ꯑꯣ ꯉꯁꯥꯏ ꯋꯥꯔꯨꯕꯒꯤ ꯑꯣꯕ꯭ꯔꯣꯏꯁꯦ ꯌꯧꯗ ꯉꯥꯏꯔꯤꯕ꯭ꯔꯣ ꯐ ꯑꯩꯁꯨ ꯄꯣꯊꯥꯔꯝꯃꯤꯅꯤ
ꯌꯨꯝ ꯌꯧꯔꯛꯇ ꯉꯥꯏꯔꯤꯕꯣ
ꯑꯥ ꯌꯨꯝ ꯌꯧꯗꯉꯥꯏꯔꯤ
ꯑꯣ ꯍꯣꯏ ꯍꯣꯏ ꯏꯔꯨꯖꯔꯕ꯭ꯔꯣ
ꯑ ꯑ ꯈꯔ ꯊꯦꯡꯅ ꯂꯨꯔꯅꯤ ꯕꯔꯗꯔ ꯇꯨꯝꯃꯝꯗꯥꯏꯒꯨꯝꯕꯗ
ꯍꯣꯏ ꯇꯨꯝꯃꯝꯗꯥꯏꯗ ꯍꯣꯏ ꯒ꯭ꯌꯥꯟ ꯇꯥꯅ ꯂꯨꯕꯅ ꯐꯩꯗ ꯍꯥꯏꯗꯤ ꯍꯧꯖꯤꯛ ꯂꯨꯊꯣꯛꯑꯣ ꯑꯁ ꯌꯥꯝ ꯁꯥꯏꯕ ꯑꯣꯝꯆꯥꯛꯅꯩꯕ
ꯏꯁꯤꯡ ꯁꯦꯞ
ꯃꯥꯅꯤ ꯃꯥꯅꯤ ꯅꯣꯡ ꯉꯁꯥꯏ ꯅꯣꯡ ꯇꯥꯔꯨꯕꯗꯩꯗꯤ ꯈꯔꯗꯤ ꯐꯔꯦꯗ
ꯎꯝ ꯑꯗꯨꯝ ꯍꯩꯊꯔꯨꯕꯗꯒꯤ ꯈꯔꯗꯤ ꯏꯪꯊꯕꯗꯧ ꯇꯧꯋꯦ
ꯀꯥꯏꯗꯩ ꯅꯨꯡꯁꯥ ꯁꯃꯟꯗꯅꯅꯦ ꯑꯩꯈꯣꯏꯒꯤ ꯀꯩ ꯍꯥꯏꯁꯤꯔ ꯅꯨꯡꯁꯥ ꯁꯥꯃꯟꯂꯁꯨꯅꯦ ꯑꯩꯈꯣꯏꯒꯤ ꯍꯛꯆꯥꯡ ꯆꯣꯛꯊꯕ ꯑꯩꯈꯣꯏꯒꯤ ꯄꯥꯒꯜ ꯌꯥꯎꯗꯕꯩ ꯌꯥꯝ ꯀꯩꯅꯣ ꯋꯥꯕꯗꯣ ꯑꯗꯨꯃꯥꯏꯅ ꯇꯧꯔꯝꯕꯅꯦ ꯉꯁꯥꯏꯗꯤ ꯅꯣꯡ ꯍꯥꯏꯗꯔꯨꯕꯗꯒꯤꯗꯤ ꯈꯔ ꯐꯔꯦ
ꯎꯝ ꯈꯔꯗꯤ ꯆꯠꯇ꯭ꯔꯦ ꯕꯔꯗꯔ ꯑꯗꯨꯝ ꯄꯣꯊꯥꯏ ꯆꯠꯇ꯭ꯔꯦ ꯑꯗꯨ ꯄꯣꯊꯥꯔꯦ ꯑꯌꯨꯛꯇꯒꯤꯗꯧꯕ ꯑꯌꯨꯛꯇꯕꯨꯗꯤ ꯇꯧꯕ ꯅꯨꯡꯊꯤꯟꯗꯗꯤ ꯉꯝꯗ꯭ꯔꯦ ꯋꯥꯕ
ꯐꯤꯁ ꯆꯠꯂꯒꯜꯂꯛ ꯍꯜꯂꯛꯑꯒ ꯋꯥꯛꯀꯤꯡ ꯃꯨꯛ ꯆꯠꯄ ꯍꯥꯏꯕꯁꯤ ꯋꯥꯗꯤ ꯋꯥꯕꯅꯤꯅꯀꯣ
ꯃꯥꯅꯤ ꯃꯥꯅꯤ
ꯑꯗꯨꯝ ꯄꯣꯊꯥ ꯊꯣꯛꯑꯗ
ꯃꯥꯅꯦ ꯃꯥꯅꯦ ꯕ ꯍꯣꯏ ꯀꯩꯅꯣꯦ ꯀꯣꯝꯗ ꯂꯩ ꯌꯦ ꯑꯃ ꯒꯩꯅꯤꯔꯣꯝꯗ ꯂꯩꯕꯗꯣ ꯑꯣꯏꯗꯣꯏꯔꯥ
ꯒꯥꯅꯤ ꯂꯣꯝꯗ ꯍꯥꯟꯅ ꯂꯩꯔꯝꯕꯅꯦ ꯑꯒꯖꯂꯣꯝꯅ ꯆꯍꯤ ꯑꯍꯨꯝꯃꯨꯛ ꯂꯩꯔꯝꯕꯅꯦ ꯍꯧꯖꯤꯛꯇꯤ ꯑꯗꯨꯝꯇ ꯂꯩꯇ꯭ꯔꯦ ꯁꯤꯒꯤ ꯅꯥꯀꯟꯗ ꯀꯩ ꯍꯥꯏꯁꯤꯔ ꯅꯥꯎꯔꯦꯝꯊꯣꯡꯒ ꯀꯩꯅꯣ ꯅꯪꯅꯕ ꯀꯩ ꯍꯥꯏꯁꯤ ꯄꯣꯂꯣꯗꯣ ꯈꯪꯕ꯭ꯔꯣ
ꯈꯪꯉꯦ ꯈꯪꯉꯦ
ꯑ ꯌꯥꯝ ꯑꯩꯈꯣꯏ ꯌꯥꯝ ꯁꯥ ꯑ
ꯑꯣ ꯕ꯭ꯔꯣꯅ ꯍꯥꯏꯖꯦ ꯈꯪꯉ ꯀꯩꯅꯣꯔꯣꯝꯗ ꯂꯩꯕꯗꯣ ꯅꯠꯇ꯭ꯔꯣ ꯕ꯭ꯔꯣꯒꯤꯗ ꯁꯣ ꯅꯥꯀꯟ ꯗꯤ ꯁꯤꯔꯣꯝ ꯆꯠꯈꯤꯕ ꯌꯥꯕ꯭ꯔꯣꯝꯗ ꯂꯩꯕꯗꯣ
ꯗꯤ ꯁꯤꯔꯣ ꯍꯣꯏ ꯍꯣꯏ ꯑꯗꯨ ꯂꯝꯗ꯭ꯔꯤꯗꯣ ꯁ ꯍꯣꯏ ꯁ ꯀ ꯑꯩꯈꯣꯏꯒꯤ ꯌꯦꯠ ꯍꯥꯟꯅ ꯐꯥꯎꯔꯝꯕ ꯗꯣꯡ ꯌꯥꯝ ꯂꯥꯡꯉꯦ ꯉꯥꯁ ꯊꯕꯛ ꯁꯕ ꯀꯃꯁ
ꯑꯗꯣ ꯍꯧꯖꯤꯛꯀꯤ ꯊꯤꯡꯉꯕ ꯑꯗꯨꯒꯤ ꯂꯝꯕꯤꯗꯣ ꯍꯧꯖꯤꯛ ꯆꯠꯄꯁꯨ ꯌꯥꯗ꯭ꯔꯕꯣ
ꯑꯁꯤ ꯄꯨꯔꯥ ꯊꯤꯡꯉꯦ ꯄꯨꯔꯥ ꯊꯤꯡꯈ꯭ꯔꯦ ꯑꯗꯨꯒꯤ ꯒꯦꯠ ꯍꯥꯟꯅ ꯒꯦꯠ ꯍꯥꯟꯅ ꯍꯥꯡꯉꯝꯕꯗꯣ
ꯑꯥ
ꯑꯗꯨ ꯊꯤꯡꯈ꯭ꯔꯦ ꯗꯤ ꯁꯤ ꯐꯥꯎꯕꯒꯤ ꯂꯝꯕꯤ ꯑꯩꯈꯣꯏꯒꯤ ꯀ꯭ꯋꯥꯇꯔ ꯂꯩꯕꯩꯗꯨ ꯅꯠꯇ꯭ꯔꯅ ꯍꯥꯏꯖꯦ ꯑ ꯑꯗꯨꯗꯤ ꯊꯤꯡꯈ꯭ꯔꯦ ꯑꯗꯨꯔꯣꯝꯗ ꯅꯠꯇꯦ ꯑꯗꯨ ꯑꯗꯨꯔꯣꯝ ꯅꯠꯇꯕ ꯑꯗꯨꯒꯤ ꯑꯋꯥꯡꯋꯥ ꯃꯣꯝꯗ ꯍꯥꯏꯇꯥꯔꯦꯀꯣ ꯑꯗꯨꯗ ꯒꯦꯠ ꯑꯃ ꯂꯩꯌꯦꯕ ꯍꯥꯟꯅ ꯍꯥꯡꯉꯝꯕꯅꯦ ꯀꯣꯔꯣꯅꯥ ꯃꯇꯝꯗ ꯂꯣꯏ ꯊꯤꯡꯈ꯭ꯔꯦꯕ ꯍꯟꯗꯛ ꯑꯃꯨꯛ ꯍꯥꯡꯉꯝꯃꯦ ꯂꯣꯏ ꯊꯤꯡꯈ꯭ꯔꯦ ꯑꯗ ꯍꯣꯏꯒꯤ ꯄꯔꯒ ꯕꯔ ꯑꯃ ꯂꯩꯌꯦꯕ
ꯑꯥ
ꯑꯗꯨꯗ ꯃꯅꯅꯦꯦ ꯑꯁ ꯑꯣꯏꯣꯏ ꯋꯥꯔꯤ ꯁꯥꯐ ꯑꯁꯤ ꯀꯩꯅꯣꯅꯤ ꯏꯗ ꯌꯨꯝ ꯖꯁꯤꯡꯒꯥ ꯀꯨꯞꯄꯗꯣ ꯁꯦꯗ ꯊꯥ꯭ꯔꯦ ꯑꯗꯒꯤ ꯌꯨꯝꯗꯣ ꯖꯒꯥ ꯀꯨꯞꯄ ꯅꯥꯡꯃꯟꯗꯅꯀꯣ ꯌꯥꯝ ꯁꯥꯏꯕ ꯑꯗꯨꯗꯒꯤ ꯅꯨꯡꯊꯤꯟꯁꯤꯒ ꯈꯨꯠꯁꯥꯁꯤꯗꯤ ꯄꯨꯔꯥ ꯑꯩꯈꯣꯏ ꯃꯤ ꯇꯔꯥ ꯃꯔꯤꯃꯨꯛꯀꯤ ꯆꯥꯡ ꯂꯩ
ꯑꯣ ꯀꯩꯅꯣ ꯑꯃꯗꯀ ꯑꯣ
ꯑꯣ ꯑꯩꯈꯣꯏ ꯑꯩꯈꯣꯏ ꯄꯔꯁꯤ ꯃꯤ ꯍꯣꯏ ꯍꯣꯏ ꯃꯤ ꯌꯥꯝꯗꯦ ꯑꯩꯈ ꯑꯩꯈꯣꯏꯒꯤꯗꯤ ꯍꯥꯏꯗꯤ ꯑꯩ ꯒꯥꯏꯅꯤ ꯂꯣꯝꯅ ꯑꯃ ꯂꯩꯕꯗꯣ ꯑꯗꯨ ꯑꯗꯨꯗꯤ ꯃꯤ ꯌꯥꯝꯕꯅꯦ ꯃꯤ ꯌꯥꯝꯌꯥꯝꯕꯅꯤꯅ ꯄꯣꯊꯥꯐꯝꯨꯝꯕ ꯈꯪꯗꯕꯅꯦꯕ ꯑꯁꯤꯗꯅ ꯃꯤꯌꯥꯝꯗꯅ ꯁꯤꯛꯁꯤꯀꯤ ꯋꯥꯟ ꯑꯩꯗꯤ ꯁꯤꯗ ꯍꯣꯡꯈꯦ ꯍꯣꯏ ꯍꯥꯏꯗꯤ ꯁꯤꯗ ꯍꯣꯡꯉꯛꯄ ꯀꯨꯏꯗꯣꯏꯅꯦꯕ ꯃꯃꯥꯡ ꯆꯍꯤꯒꯤ ꯁꯦꯞꯇꯦꯝꯕꯔꯗꯣ ꯑꯗ ꯑꯣꯐꯤꯁꯇꯒꯤ ꯃꯤꯡ ꯊꯣꯛꯂꯛꯄꯅꯤꯅ ꯁꯤ ꯁꯤꯗ ꯑꯗꯨꯝ ꯍꯣꯡꯂꯛꯄ ꯍꯥꯏꯇꯥꯔꯦꯀꯣ ꯑꯁꯤꯗꯅ ꯅꯨꯡꯉꯥꯏ ꯃꯤ ꯃꯤ ꯌꯥꯝ ꯃꯤ ꯌꯥꯝꯗꯦꯕ ꯏꯊꯤꯛꯇꯤꯑꯦꯕꯀꯣ ꯑꯗ ꯍꯥꯅꯂ ꯏꯂꯔ ꯃꯥ ꯒꯥꯏꯅꯤ ꯂꯣꯝꯅꯗꯤ ꯑꯁ ꯃꯤ ꯌꯥꯝ ꯂꯥꯡꯕꯅꯦ ꯃꯤ ꯌꯥꯝꯃꯟꯗꯅ
ꯑ ꯕ꯭ꯔꯣꯟ ꯍꯥꯏꯁꯦ ꯀꯩꯅꯣꯝ ꯐꯪꯈꯤꯅꯦ ꯑꯃꯁꯨꯡ ꯅꯥꯀꯟ ꯀꯩꯅꯔꯣꯝ ꯐꯥꯎꯕ ꯌꯥꯕꯗꯣ ꯀꯩ ꯍꯥꯏ ꯂꯝꯐꯦꯜꯂꯣꯝ ꯐ ꯆꯠꯈꯤꯕ ꯌꯥꯕ ꯑꯃ ꯂꯩꯕꯗꯣ
ꯍꯣꯏ ꯍꯣꯏ ꯂꯝꯐꯦꯜꯂꯣꯝ ꯆꯠꯄ ꯌꯥꯕ꯭ꯔ ꯀꯩꯅꯣꯗꯣ
ꯑ ꯑꯝꯗ ꯑꯣꯏꯗꯧꯔꯕ꯭ꯔꯣꯅ ꯍꯥꯏꯕ ꯍꯣꯁꯇꯦꯜꯒꯤꯁꯤꯅ
ꯅꯠꯇꯦ ꯑꯗꯨꯔꯣꯝꯗ ꯅꯠꯇꯦ ꯁꯤꯒꯤ ꯀꯩ ꯍꯥꯏꯁꯦ ꯀꯣꯇꯔ ꯂꯣꯝꯀꯣ ꯁꯤꯒꯤ ꯀꯩ ꯍꯥꯏꯅꯣ ꯖꯒꯥꯁꯤ ꯈꯪꯗꯦꯅꯦ ꯒꯩꯅꯤ ꯂꯣꯝꯗꯒꯤ ꯂꯥꯛꯄꯗꯅꯦ ꯑꯩꯈꯣꯏꯒꯤ ꯅꯥꯎꯔꯦꯝ ꯊꯣꯡꯒꯥꯟ ꯅꯪꯅꯔꯦ ꯁꯤꯒꯤ ꯅꯥꯎꯔꯦꯝꯇꯣꯡ ꯍꯥꯏ ꯍꯥꯏꯒꯗ꯭ꯔꯥ ꯕꯁꯄꯇꯤ ꯂꯩꯀꯥꯏ ꯐꯥꯎꯕ ꯂꯩꯀꯥꯏ ꯑꯃ ꯂꯩꯕꯗꯣ
ꯑꯥ
ꯑꯗꯨꯗꯥꯏꯗꯦꯅꯦꯗ ꯅꯪꯅ ꯍꯥꯏ ꯍꯥꯏꯕ ꯀꯩꯅꯣꯗꯨꯗꯤ ꯑꯁꯣꯝ ꯃꯈꯥꯔꯣꯝꯗ ꯑꯣꯏꯈ꯭ꯔꯦꯕ
ꯑꯣ ꯆꯠꯠꯇ ꯑꯩꯅ ꯈꯜꯂꯤꯁꯤꯅ ꯑꯃ ꯑꯣꯏꯔꯨꯔꯦ ꯑꯗꯨꯅꯗꯤ ꯕ꯭ꯔꯣꯏꯒꯤꯗꯤ ꯀꯩꯅꯣꯗꯤ ꯅꯨꯡꯗꯥꯡꯒꯤꯗꯤ ꯑꯗꯨꯝ ꯀꯩꯅꯣꯅ ꯊꯣꯡꯕ꯭ꯔꯥ ꯃꯣꯏꯒꯤ ꯆꯥꯛ ꯊꯣꯡꯅꯕ ꯂꯩꯗꯅꯠꯇꯔꯤ ꯏꯁꯥ ꯁꯥꯥ ꯊꯣꯡꯖꯕ꯭ꯔꯣ
ꯍꯣꯏ ꯊꯨꯡꯅꯕ ꯂꯩꯌꯦ ꯑꯩꯈꯣꯏ ꯃꯦꯠꯁꯀꯤꯀꯣ ꯊꯕ ꯃꯤꯂꯁ ꯁꯥꯛ ꯆꯥꯠꯇꯣꯛꯑꯒ ꯂꯥꯛꯑꯕꯅꯦꯗ ꯍꯧꯖꯤꯛ ꯄꯤꯔꯣꯏꯒ
ꯑꯣ ꯀꯩ ꯗꯤꯤ ꯇꯁ ꯂꯒꯦꯒꯁꯤ
ꯑꯁ ꯍ ꯭ꯔꯣꯒꯣ ꯕꯣꯔꯤꯉꯣ ꯀꯩꯅꯣ ꯑꯂꯨꯒ ꯃꯤꯛꯁ ꯇꯧꯔꯒ ꯉꯧꯔꯒ ꯊꯣꯡꯕꯗꯣ ꯑꯗꯨ ꯊꯣꯡꯉꯝꯗꯅ ꯁꯥꯔꯒ ꯂ
ꯑꯣ ꯑꯁ ꯑꯗꯨꯗꯤ ꯒ꯭ꯌꯥꯟ ꯇꯥꯗ ꯄꯣꯊꯥꯑꯕ ꯌꯥꯔꯤꯅꯦ ꯀꯣ
ꯎꯝ ꯒ꯭ꯌꯥꯟ ꯇꯥꯅ ꯄꯣꯊꯥꯕ ꯌꯥꯔꯦ ꯏꯔꯨꯖ ꯃꯥꯏꯊꯔꯒ ꯀꯣ ꯎꯝ ꯑꯩ ꯁꯨ ꯉꯗꯤ ꯉꯜꯂꯤꯗ ꯍꯣꯔꯦꯟ ꯇꯨꯝꯃꯝꯗꯥꯏꯗ ꯏꯔꯨꯖꯗꯣꯏꯅꯤꯗꯤ
ꯃꯥꯅꯦ ꯃꯥꯅꯦ ꯑꯗꯨꯅꯗꯤ ꯐꯩ ꯌꯥꯡꯅ ꯇꯨꯝꯕꯅꯁꯨ ꯑꯗꯨꯅꯗꯤ ꯐꯩ
ꯃꯗꯔꯁꯦ ꯎ ꯆꯪꯅꯔꯒ ꯀꯩꯅꯣꯝ ꯇꯑꯣ
ꯊꯥꯔꯤ ꯂ ꯑꯗꯨꯕꯨꯕ
ꯍ ꯍꯧꯖꯤꯒꯁ ꯁꯦꯞꯇꯦꯝꯕꯔ ꯑꯣꯛꯇꯣꯕꯔꯗ ꯐꯥꯎꯗꯤ ꯅꯨꯡꯊꯤ ꯑꯗꯨꯝ ꯁꯥꯕꯅꯤꯅꯦ
ꯑꯣ ꯃꯥꯅꯦ ꯍꯥꯏ ꯑꯗꯨꯣꯏꯗꯤ ꯀꯥ ꯀꯥꯅ
ꯊ ꯂꯩ ꯑ ꯃꯥꯅꯦ ꯑꯁꯥꯁꯤꯡꯁꯨ ꯈꯥꯡꯉꯝꯗꯦꯕ
ꯀ
ꯅ ꯑꯃꯔꯣꯝꯅ ꯐꯩꯌꯦ ꯍꯣꯏ ꯏꯁꯥꯁ ꯑꯗꯨꯝ ꯁꯥ ꯂꯝꯍꯟ ꯌꯥꯏꯑꯕꯀꯣ ꯀꯅꯒꯂꯣ
ꯎꯝꯝ ꯗꯒꯤꯁꯨ ꯅꯨ ꯀꯥꯏꯔꯕꯝ ꯂꯩ ꯀꯥ ꯒꯤꯔ ꯑꯗꯨꯗꯨꯒꯥꯏꯕ ꯃꯈꯠ
ꯃꯥꯅꯤ ꯃꯥꯅꯤ ꯀꯥꯂꯦꯟ ꯊꯥꯗꯅ ꯑꯩꯈꯣꯏꯒꯤ ꯑ
꯭ꯔꯣꯗꯤ ꯋꯥꯔꯜ ꯀꯞꯀ ꯌꯦꯡꯗ꯭ꯔꯅꯨꯕ
ꯋꯥꯔꯜ ꯀꯞꯁꯦ ꯑꯩꯈꯣꯏꯒꯤ ꯗ꯭ꯌꯨꯇꯤ ꯊꯣꯛꯄ ꯇꯥꯏꯃꯤꯡꯗꯨꯒ ꯇꯥꯏꯃꯤꯡꯗꯣ ꯇꯥꯡ ꯆꯥꯗꯤ ꯑꯗꯨꯝ ꯌꯦꯡꯉꯦ ꯇꯣ ꯍꯔꯅ ꯄꯨꯡ ꯇꯔꯥ ꯃꯈꯥꯏꯗꯤ ꯍꯣꯔꯦꯟ ꯇꯦꯟ ꯄꯨꯡ ꯇꯦꯟ ꯊꯥꯔꯇꯤꯗ ꯂꯩꯕꯀꯣ ꯑꯗ ꯏꯗꯤ ꯑꯗꯨꯨꯝꯕ ꯌꯦꯡꯕ ꯅꯪꯗ꯭ꯔꯦꯗ ꯍꯥꯏꯗꯤ ꯍꯣꯔꯦꯟ ꯄꯨꯡ ꯑꯅꯤꯗ ꯑꯃꯨꯛ ꯊꯣꯛꯂꯛꯒꯗꯕꯅꯤꯅ ꯑꯗꯨ ꯌꯦꯡ ꯌꯦꯡꯉ ꯑꯩꯗꯤ ꯍꯣꯔꯦꯟ ꯇꯤꯗ ꯁꯣꯏꯗꯅ ꯎꯏꯔꯅꯦꯕ
ꯑꯣ
ꯄꯨꯡ ꯇꯔꯥꯗꯒ ꯊꯣꯛꯄ ꯇꯥꯏꯃꯤꯡ ꯑꯣꯏꯔꯒꯗꯤꯀꯣ ꯑꯗꯨꯨꯝꯕꯗꯤ ꯌꯦ
ꯀꯩꯅꯣꯒꯨꯝꯕ ꯑꯗꯨꯝ ꯇꯧꯕ ꯂꯩꯕꯒꯩꯁꯨ ꯀꯥꯏꯗꯕ꯭ꯔꯥ ꯍꯥꯏꯗꯤ ꯁꯤꯃꯥꯒꯨꯝꯕ ꯑꯗꯨꯝ ꯗ꯭ꯌꯨꯇꯤꯗ ꯌꯦꯡꯕ ꯃꯣꯏꯁꯦ ꯌꯥꯕ꯭ꯔꯣ ꯌꯥꯗꯕ꯭ꯔꯣ ꯑꯗꯨ ꯃꯣꯏ ꯀꯩꯅꯣꯒꯤ ꯁꯦꯅꯤꯌꯥꯔꯒ ꯂꯥꯛꯑꯒꯗꯤ ꯉꯥꯡꯕ꯭ꯔꯥ
ꯑꯟꯕꯒꯤ ꯀꯩꯁꯨꯨ ꯀꯥꯏꯗꯗ ꯑꯣꯐꯤꯁ ꯇꯥꯏꯃꯤ ꯑꯣ ꯑꯣꯐꯤꯁ ꯇꯥꯏꯃꯤꯡꯗꯨꯒꯨꯝꯕ ꯌꯦꯡꯕꯗꯣ ꯑꯗꯨꯒꯨꯝꯕꯗꯤ ꯉꯥꯡ ꯑꯣ ꯄꯥꯏꯕ ꯌꯥꯗꯕ ꯇꯥꯏꯃꯤꯡꯁꯨ ꯂꯩ ꯂꯩꯕ꯭ꯔꯥ ꯃꯇꯝ ꯃꯇꯝꯒꯤ ꯏꯁꯇ꯭ꯔꯤꯛ ꯑꯣꯏꯕꯗꯣ ꯑꯗꯨ ꯃꯇꯝꯗꯤ
ꯑꯦ ꯕ꯭ꯔꯣꯗ ꯍꯦ ꯀꯔꯨꯝꯕꯗ ꯍꯛꯖꯏꯌꯦꯅꯦ
ꯑꯥ
ꯀꯩꯅꯣꯗ ꯇꯥꯕꯗꯣ ꯁꯣꯅꯥꯀꯟꯒꯤ ꯑꯅꯧꯕ ꯑꯣ ꯄꯤ ꯗꯤ ꯍꯥꯏꯒꯗ꯭ꯔꯥ ꯁꯣꯅꯥꯀꯟ ꯑꯅꯧ ꯑꯅꯧꯕ ꯑꯃ ꯁꯥ
ꯍꯣꯏ ꯦꯝꯌꯥꯒꯤꯗ ꯑꯣꯝ ꯃꯌꯥꯒꯤꯗ ꯑ ꯔꯟ ꯇꯧꯕ ꯍꯧꯔꯦ
ꯑ ꯑꯗꯨꯗ ꯃꯤ ꯑꯗꯨꯗ ꯇꯥꯕ ꯁꯦꯀ꯭ꯌꯨꯔꯤꯇꯤꯁꯦ ꯑꯗꯨꯝ ꯑꯗꯨꯝ ꯎꯕ ꯍꯥꯏꯇꯥꯔꯦ ꯑꯗꯨꯒꯤ ꯅꯨꯄꯥꯁꯦ ꯑꯩꯈꯣꯏꯅ ꯑꯎꯕ ꯈꯨꯗꯤꯡꯒꯤ ꯑꯗꯨꯝ ꯊꯦꯡꯅꯕ ꯍꯥꯏꯇꯥꯔꯦ
ꯃꯥꯗꯤ ꯀꯩꯅꯣ ꯇꯧꯈ꯭ꯔꯣ ꯑꯣꯄꯤꯗꯤꯤ ꯃꯅꯨꯡ ꯇꯥꯕꯗꯣ
ꯑꯥ
ꯃꯥꯗꯤ ꯑꯗꯨꯝ ꯇꯥꯔꯕꯅꯦ ꯃꯥꯗꯤ ꯄꯔꯃꯅꯦꯟ ꯑꯣꯏ ꯄꯦꯟ ꯑꯣꯏꯔ ꯑꯗꯨꯝ ꯇꯥ ꯍꯣꯏ ꯍꯣꯏ ꯃꯥꯅ ꯈꯔ ꯀꯟꯇ꯭ꯔꯣꯜ ꯀꯩꯀꯥ ꯁꯤꯦꯟꯅꯕ ꯑꯗꯨꯝ ꯇꯧꯔꯛꯑꯕꯅꯤꯅꯀꯣ ꯃꯥꯅ ꯑꯗꯨꯝ ꯇꯧꯔꯝꯃꯦꯩꯅ ꯑꯣꯏꯅ ꯇꯥꯔꯝ
ꯑꯣ ꯃꯥꯗꯨꯗꯤ ꯃꯥꯁꯦ ꯅꯨ ꯑꯌꯥꯝꯕ ꯃꯇꯝꯗ ꯎꯕ
ꯍ ꯃꯥ ꯈꯛꯇ ꯇꯖ ꯇꯥꯕꯅꯦ ꯑꯇꯣꯞꯄ ꯇꯥꯗꯕꯅ ꯀꯌꯥ
ꯑꯥ ꯑꯗꯨꯗꯒꯤꯗꯤ ꯇꯝꯖꯈꯤꯁꯨ ꯗꯦ ꯇꯥꯏꯝ ꯈꯇꯪ ꯑꯣꯏꯕ ꯋꯥꯔꯜ ꯀꯞꯁꯦ ꯌꯦꯡꯉꯤ ꯅꯨꯃꯤꯠ ꯅꯥꯏꯅ ꯌꯦꯡꯉꯦ ꯍꯥꯏꯇꯥꯔꯦ
ꯑꯣ ꯍꯣꯏ ꯕꯣꯠꯁꯦ ꯈꯔ ꯄꯥꯝꯖꯕ ꯃꯥꯜꯂꯦ ꯑꯗꯨꯗꯤꯀꯣ ꯍ ꯍ
ꯑꯣ ꯄꯥꯕꯗꯤ ꯄꯥꯞꯖ ꯑꯗꯣ ꯏꯁꯥꯕꯨꯗꯤ ꯁꯥꯟꯅꯖꯩ ꯆꯦꯡꯒ ꯌꯥꯝ ꯀꯟꯅ ꯑꯗꯨꯒ ꯄꯥꯝꯕꯩꯗꯤ ꯑꯗꯨꯝ ꯄꯥꯝꯃꯦ ꯏꯁꯄꯣꯠ ꯑꯃ ꯑꯣꯏꯅ ꯍꯥꯏꯇꯥꯔꯦꯅꯦꯀꯣ ꯏꯁꯄꯣꯠ ꯂꯚꯔ ꯑꯃ ꯑꯣꯏꯅ
ꯣꯁ ꯂꯕꯗꯤ ꯍꯥꯏꯩꯇꯦꯀ
ꯑ ꯏꯁꯦ ꯑꯗꯨꯃꯥꯏꯔ ꯌꯥꯏ ꯑꯩꯗꯤ ꯍꯩꯌꯦ ꯑꯗꯨ ꯑꯣꯏꯇꯥ ꯑꯉꯥꯡ ꯑꯣꯏꯔꯤꯉꯩꯗ ꯌꯥꯝ ꯁꯥꯟꯅꯔꯝꯃꯦꯕꯀꯣ ꯑꯗꯨꯗ ꯁ꯭ꯀꯨꯜ ꯀꯩꯀꯥ ꯁꯨꯝ ꯆꯠꯅꯈꯤꯕ ꯇꯨꯏꯁꯟ ꯀꯌꯥ ꯁꯨꯝ ꯆꯠꯅꯈꯤꯕ ꯁꯨꯝ ꯀꯥꯎ ꯁꯥꯟꯅꯈꯤꯗꯕ ꯈꯣꯡ ꯈꯨꯠ ꯄꯪꯁꯤꯟꯈꯤꯕ ꯑꯗꯨꯝ ꯁꯥꯟꯅꯈꯤꯗ꯭ꯔꯦ ꯍꯥꯏꯇꯥꯔꯦꯅꯦ
ꯎꯝ ꯑꯁꯉꯥꯡ ꯑꯣꯏ ꯑꯣꯏꯅꯗ ꯑꯩꯈꯣꯏ ꯀ ꯁꯤꯨꯝ ꯁꯅꯥꯒꯌꯦꯕꯀꯣ ꯑꯩꯈꯣꯏꯒꯤ ꯀꯩ ꯍꯥꯏꯁꯤꯅ ꯀ꯭ꯂꯥꯁ ꯅꯥꯏꯟ ꯇꯦꯟ ꯀꯥꯔꯛꯄꯗ ꯑꯗꯥꯏꯗꯤ ꯁꯥꯟꯅꯗ꯭ꯔꯦꯗ ꯕꯣꯜꯁꯦ ꯍꯩꯇꯕ ꯍꯥꯏꯇꯥꯔꯦ ꯍꯩꯔꯗꯤ ꯑꯗꯨꯝ ꯏꯁ꯭ꯔꯦꯁ ꯂꯩꯅꯤ ꯃ ꯍꯩꯇꯕꯒꯤ ꯍꯥꯏꯇꯥꯔꯦ
ꯃꯥꯅꯦ ꯇꯅꯨꯡꯗꯤ ꯅꯨꯡꯉꯥꯏꯕꯗꯤ ꯕꯣꯜ ꯐꯨꯠꯕꯣꯜ ꯁꯥꯟꯅꯕ ꯍꯛꯆꯥꯡ ꯌꯥꯝ ꯅꯨꯡꯉꯥꯏꯌꯦꯦꯕꯒꯤ ꯏꯁꯥꯅꯁꯨ ꯀꯩ ꯍꯥꯏꯅꯤ ꯄꯥꯝꯖꯕ ꯑꯃꯗꯤ ꯑꯣꯏꯌꯦ
ꯍꯣꯏ ꯑꯩꯈꯣꯏꯒꯤ ꯏꯁꯥꯁꯨ ꯌꯥꯝ ꯀꯥꯟꯅꯕꯀꯣ
ꯑꯥ ꯍꯥꯏꯗꯤ ꯂꯣꯏꯅꯃꯛ ꯁꯨꯝ ꯃꯨꯃꯦꯟ ꯇꯧꯕꯅꯤꯅ ꯕ꯭ꯔꯣꯗꯤ ꯁꯥꯟꯅꯕ ꯑꯃꯗꯤꯗꯤ ꯂꯩꯗꯥꯏꯗꯤ ꯀꯕꯨꯒꯔꯤꯞ ꯁꯅꯕꯗꯤ ꯂꯩꯥꯗꯅ ꯑꯗ ꯃꯣꯏꯒꯤ
ꯂꯩ ꯂꯩꯕꯨꯗꯤ ꯂꯩꯑ ꯒ꯭ꯔꯥꯎꯟ ꯑꯃ ꯂꯩ ꯂꯝꯄꯥꯛ ꯑꯃ ꯂꯩꯑ ꯑꯩꯈꯣꯏꯒꯤ ꯚꯣꯏꯁ ꯚꯣꯏꯁ ꯀ ꯍꯣꯁꯇꯦꯜ ꯅꯨꯄꯥꯒꯤ ꯍꯣꯁꯇꯦꯜ ꯍꯥꯏꯇꯥꯔꯦꯀꯣ ꯑꯗꯨꯒꯤ ꯃꯅꯨꯡꯗ ꯂꯝꯄꯥꯛ ꯅꯨꯡꯉꯥꯏꯕ ꯌꯥꯝ ꯖꯒꯥꯗꯨ ꯌꯥꯝ ꯅꯨꯡꯉꯥꯏꯕ ꯖꯒꯥ ꯑꯃ ꯂꯩꯌꯦꯕ ꯑꯗ ꯆꯪꯉ ꯁꯥꯟꯅꯕꯕꯨꯗꯤ ꯌꯥꯏꯗ ꯑꯩꯈꯣꯏꯗꯤ ꯗ꯭ꯌꯨꯇꯤꯁꯦ ꯀꯩꯅꯣ ꯇꯧꯕꯅꯤꯅꯀꯣ ꯑꯃꯒ ꯑꯃꯒ ꯃꯥꯟꯅꯗꯕꯅꯤꯅ
ꯄꯔꯤꯅꯦꯔ ꯍꯧꯖꯤꯗꯤ ꯆꯣꯕꯤꯗꯤ
ꯆꯅꯕ ꯍꯥꯏꯔꯒ ꯑꯩꯈꯣꯏꯒꯤ ꯑꯣꯞ ꯇꯥꯕ ꯅꯨꯃꯤꯠꯇꯣ ꯑꯩꯈꯣꯏꯒꯤ ꯑꯉꯥꯡꯁꯤꯡ ꯑꯁꯤꯗ ꯏꯝꯐꯥꯜ ꯇꯦꯟꯗ ꯂꯩꯕ꯭ꯔꯣ ꯕꯔꯥꯗ ꯂꯩꯕ ꯀꯥꯡꯕꯨꯗꯨꯒ ꯍꯧꯔꯒ ꯆꯦꯟꯕ ꯈꯣꯠꯄ ꯈꯔ ꯑꯗꯨꯝ ꯇꯧꯔꯝꯃꯤ ꯉꯔꯥꯡ ꯁꯥꯟꯅꯔꯨꯋꯦ ꯀꯩꯅꯣꯗ ꯑꯣꯔꯤꯌꯦꯟꯇꯦꯜ ꯀꯣꯂꯦꯖꯇꯣ
ꯑꯥ ꯑ ꯈꯥꯒꯦ
ꯀꯟꯗꯦꯜꯒꯤ ꯂꯝꯄꯥꯛꯇꯨꯗ ꯑꯩꯈꯣꯏ ꯑꯉꯥꯡꯁꯤꯡꯒ ꯑꯩꯈꯣꯏ ꯏꯃꯥꯟꯅꯕꯁꯤꯡꯒ ꯁꯥꯟꯅꯔꯛꯑꯦ ꯑꯁ ꯉꯔꯥꯡꯒꯗ ꯆꯦꯜꯂꯨꯨꯔꯒꯦ ꯈꯣꯛ ꯈꯣꯡ ꯈꯣꯡꯁꯦ ꯂꯣꯏ ꯅꯥꯔꯦ
ꯅꯣꯡ ꯐꯥꯗꯣꯛꯁꯦ ꯃꯔꯤ ꯈꯗꯤ ꯋꯥꯅꯤ
ꯑꯁ ꯁꯣꯁꯥ ꯁꯥꯟꯅꯗꯒ ꯉꯔꯥꯡꯈꯔꯨ ꯁꯥꯟꯅꯕꯧꯏꯅꯦ ꯑꯁ ꯉꯁꯥꯏꯒꯁꯦ ꯍꯧꯒꯠꯄ ꯉꯝꯗꯦ ꯄꯨꯡ ꯃꯥꯄꯟꯗꯒꯤꯒ ꯍꯧꯒꯠꯂꯤꯅꯤ
ꯅꯣꯛꯐꯥꯗꯣꯛ ꯀꯛꯊꯣꯛꯎꯕꯒꯤ ꯕ꯭ꯔꯣꯗꯤ ꯀꯩꯅꯣ ꯇꯧꯗ꯭ꯔꯦ ꯌꯨꯝ ꯌꯨꯝꯗꯒꯗꯤ ꯆꯠ ꯑ ꯑꯗꯨꯝ
ꯑꯩ ꯁꯤ ꯌꯨꯝ ꯆꯠꯇ ꯀꯨꯏꯔꯦꯍꯦ ꯆꯍꯤꯗ ꯑꯃꯈꯛꯀꯗꯤ ꯆꯠꯂꯝꯒꯅꯤ ꯑꯩꯈꯣꯏꯒꯤ ꯀ ꯈ꯭ꯔꯤꯁꯃꯥꯁ ꯃꯇꯝ ꯀꯣ
ꯑꯥ
ꯃꯇꯝꯗ ꯆꯠꯂꯨꯕꯗ ꯅ꯭ꯌꯨ ꯏꯌꯥꯔ ꯂ ꯏꯔꯒ ꯍꯜꯂꯛꯄꯗꯣ ꯑꯗꯨꯝ ꯆꯠꯇꯦꯗ
ꯌꯥꯝ
ꯃꯥꯅꯦ ꯍꯟꯗꯛꯀꯤ ꯖꯅꯋꯥꯔꯤ ꯀꯩꯅꯣꯗ ꯗꯦꯠ ꯐꯥꯏꯚ ꯑꯗ ꯍꯜꯂ ꯄꯗꯣ ꯌꯨꯝ ꯆꯨꯡꯆꯠ ꯇꯠꯇ꯭ꯔꯤꯌꯦ ꯏꯔꯥꯡꯁꯨ ꯐꯠꯇꯦꯗꯅꯀꯣ ꯏꯔꯥꯡ ꯏꯔꯥꯡꯁꯦ ꯀꯩꯁꯨ ꯇꯧꯗ꯭ꯔꯒꯗꯤ ꯁꯦꯞꯇꯦꯝꯕꯔ ꯑꯣꯛꯇꯣꯕꯔ ꯑꯗꯨꯋꯥꯏꯗ ꯆꯠꯁꯤꯔꯅꯤ ꯈꯜꯂꯝꯕꯅꯦꯕ ꯁꯤꯔꯥꯡꯁꯤꯅ ꯌꯥꯥꯗ ꯃꯥꯟꯗ꯭ꯔꯦ ꯂꯝꯕꯤꯁꯦ ꯆꯠꯊꯣꯛꯁꯤꯦ ꯅꯨꯡꯉꯥꯏꯕ ꯑꯣꯏꯔꯗꯤꯀꯣ
ꯋꯥꯅꯦ ꯑꯗꯨ ꯕ꯭ꯔꯣꯏꯒꯤ ꯀꯩꯅꯣꯗꯤ ꯀꯃꯥꯏꯅ ꯇꯧꯒꯦ ꯁꯨꯇꯤ ꯑꯗꯨꯗꯤ ꯑꯗꯨꯃꯥꯏ ꯀꯃꯥꯏꯅ ꯇꯧꯔꯦ ꯑꯗꯨꯗꯤ꯭ꯔꯤꯃꯥꯁ ꯃꯌꯥ
ꯈ꯭ꯔꯤꯁꯃꯥꯁ ꯈ꯭ꯔꯤꯁꯃꯥꯁ ꯃꯇꯝꯗꯕꯨꯗꯤ ꯑꯩꯈꯣꯏ ꯀꯨꯝꯍꯩ ꯀ ꯂꯤꯐ ꯑꯣꯏꯅ ꯑꯗꯨꯝ ꯂꯧꯔꯦ ꯅꯨꯃꯤꯠ ꯇꯔꯥꯃꯉꯥꯅꯤꯃꯨꯉ ꯑꯗꯨꯝ ꯂꯧꯔꯦ ꯑꯗꯨꯗꯤ ꯑꯩꯈꯣꯏꯒꯤ ꯑꯩꯈꯣꯏꯒꯤ ꯑꯄꯥꯝꯕꯅꯦꯕ ꯈ꯭ꯔꯤꯁ ꯃꯥꯁ ꯇꯣ ꯅꯨꯃꯤꯠ ꯍꯨꯝꯅꯤ ꯂꯧꯔꯒ ꯑꯃꯛ ꯂꯥꯛꯑꯒ ꯗ꯭ꯌꯨꯇꯤ ꯇꯧꯔꯒ ꯅ꯭ꯌꯨ ꯌ꯭ꯔꯗ ꯑꯃꯨꯛ ꯂꯧꯒꯦ ꯑꯗꯨ ꯌꯥꯏꯕ ꯍꯥꯏꯅ ꯌꯨꯝꯁ ꯀꯌꯥ ꯆꯠꯇꯕꯅꯤꯅ ꯑꯩꯈꯣꯏ ꯑꯩꯈꯣꯏꯅ ꯂꯧꯕꯗꯤ ꯐꯤꯐꯇꯤꯟ ꯗꯦꯖ ꯀꯨꯝꯕ ꯊꯥ ꯑꯃꯃꯨꯛꯀꯨꯝꯕ ꯑꯗꯨꯝ ꯂꯧꯕ ꯌꯥꯎꯋꯦ
ꯑꯥ
ꯀ ꯃꯍꯩ ꯅꯩꯅꯅꯀꯣ
ꯀꯩꯅꯣꯒꯨꯝꯕ ꯑꯗꯨꯝ ꯂꯩꯇꯦ ꯑꯗꯨꯗꯤ ꯂꯤꯞꯇ ꯃꯣꯏꯒꯤ ꯗꯤꯗꯛꯁꯟ ꯁ ꯂꯩꯇꯦꯀꯣ
ꯑ